ꯇꯖꯔꯦ ꯇꯖꯔꯦ
ꯈꯪꯗꯦꯅꯦ ꯅꯪꯉꯣꯟꯗ ꯋꯥꯔꯤ ꯁꯥꯔꯒꯗꯤ ꯍꯦꯟꯅ ꯃꯇꯝ ꯇꯦꯟꯕꯒꯨꯝ ꯇꯧꯋꯤꯅꯦ ꯀꯩ ꯏꯒꯤꯔ
ꯑꯥ ꯍꯡ ꯍꯡꯍꯡ
ꯍꯥꯏꯖꯤꯜꯂꯦ ꯍꯥꯏꯖꯤꯜꯂꯦ
ꯍꯥꯏꯖꯤꯟꯕ ꯅꯠꯇꯦ ꯃꯇꯝꯁꯦ ꯑꯇꯣꯞꯄ ꯍꯥꯥ
ꯃꯥꯟꯕ ꯑꯣꯏꯔꯝꯒꯅꯤꯌꯦ ꯆꯥꯞ ꯃꯥꯟꯅꯔꯝꯗꯣꯏꯅꯦ ꯑꯍꯤ ꯍꯤꯍꯤ
ꯆꯞ ꯃꯇꯝꯕꯨꯗꯤ ꯆꯞ ꯃꯥꯟꯅꯔꯝꯒꯅꯤꯌꯦ ꯈꯪꯉꯦ ꯑꯗꯨꯕꯨ ꯂꯩꯗꯅ ꯃꯤ ꯑꯇꯣ ꯑꯇꯣꯞꯄꯗ ꯋꯥꯔꯤ ꯁꯥꯕꯗꯤ ꯋꯥꯔꯤ ꯁꯥꯕ ꯌꯥꯝ ꯔꯦꯁꯄꯣꯟꯁ ꯅꯨꯡꯉꯥꯏꯇꯕ ꯂꯩꯗꯅ ꯍꯣꯏ ꯎꯝ ꯑꯥ ꯑꯥ ꯑꯥ ꯑꯗꯨꯒꯨꯝꯕ ꯑꯗꯨꯝ ꯋꯥꯔꯤ ꯁꯥꯅꯤꯡꯉꯥꯏ ꯂꯩ ꯇꯕꯤ ꯇꯥꯏꯞꯇ ꯑꯗꯨꯝ ꯀꯣꯜ ꯇꯧꯔꯛꯑꯣ ꯑꯣꯏꯅ ꯇꯧꯔꯛꯀꯅꯤ ꯑꯗꯨꯃꯥꯏꯅ ꯇꯧꯕ ꯌꯥꯎꯋꯦꯕ ꯑꯗꯨ ꯑꯣꯏꯔꯒꯗꯤ ꯋꯥꯔꯤꯁꯥꯅ ꯁꯥꯅꯐꯝ ꯈꯪꯗꯦꯕ ꯑꯗꯨꯕꯨ ꯅꯪ ꯋꯥꯔꯤ ꯁꯥꯔꯒꯗꯤ ꯑꯥ ꯅꯪ ꯋꯥꯔꯤ ꯁꯥꯔꯒꯗꯤ ꯃꯇꯝꯁꯦ ꯈꯪꯗꯦꯕ ꯑꯗꯨꯝ ꯐꯠ ꯐꯠ ꯇꯥꯔꯛꯑꯦꯕ
ꯍꯣꯏꯁꯦ ꯋꯥꯔꯤ ꯅꯨꯡꯉꯥꯏꯅꯕ ꯄꯪꯍꯥꯏ ꯍꯥꯏꯔ ꯂꯣꯏꯔꯦ
ꯑꯦ ꯃꯤ ꯑꯁꯦꯡꯕ ꯍꯥꯏꯔꯒ ꯋꯥꯔꯤ ꯋꯥꯔꯤ ꯅꯨꯡꯉꯥꯏꯅꯕ ꯍꯌꯦ ꯑꯃꯨꯛꯔꯣ ꯑꯃꯨꯛ ꯆꯨꯝꯃꯦꯕ ꯑꯝ ꯑꯗꯨꯅꯦꯕ
ꯑꯍꯥꯍꯥ
ꯉꯁꯤ ꯑꯌꯨꯛꯇꯤ ꯀꯩ ꯏꯟꯁꯥꯡ ꯆꯥꯈ꯭ꯔꯒꯦ
ꯑꯌꯨꯛꯁꯦ ꯉꯁꯥꯏ ꯉꯁꯥꯏ ꯑꯌꯨꯛꯇꯣ ꯀꯔꯤ ꯑꯣꯏꯕ꯭ꯔꯥ ꯀꯎ ꯑꯩꯥꯏꯗꯣ ꯎꯝ ꯑꯦ ꯑꯆꯥ ꯑꯆꯥ ꯎꯝ ꯑꯁ ꯑꯁ ꯅꯣꯏꯅꯗꯤ ꯀꯔꯤ ꯀꯧꯒꯗ꯭ꯔꯥ ꯎꯝ ꯅꯥꯄꯤꯅꯦ ꯀꯩ ꯀꯔꯤ ꯌꯦꯟꯗꯦꯝ ꯅꯠꯇꯕ ꯑꯝ
ꯅꯥꯄꯤ
ꯃꯅꯥꯅꯦ
ꯅꯥꯄꯤ ꯍꯥꯏꯔꯣꯏꯗ꯭ꯔꯣ ꯅꯥ ꯄꯤꯅꯤ ꯀꯩꯅꯩ ꯅꯣ ꯑꯍꯥꯍꯥꯍꯥꯍꯥꯍꯥ ꯋꯥꯔꯤꯁꯤꯗꯤ ꯍꯥꯟꯅ ꯑꯩꯈꯣꯏꯅꯗꯤ ꯑꯗꯨꯝ ꯑꯦꯄꯜ ꯍꯥꯏꯅ ꯑꯗꯨꯝ ꯀꯧꯅꯔꯦ ꯑꯗꯣ ꯑꯥ ꯑꯩꯅꯗꯤ ꯁꯦꯝ ꯍꯥꯏꯗꯅ
ꯑꯦ
ꯁꯦꯝ ꯍꯥꯏꯕꯗꯨꯗ ꯁꯦꯝ ꯈꯣꯛꯅꯕ ꯀꯔꯤ ꯁꯣꯔꯤ ꯃꯆꯥ ꯊꯥꯡ ꯃꯆꯥꯗꯣ ꯄꯨꯔꯛꯎ ꯄꯨꯔꯛꯑꯣꯅ ꯍꯥꯏꯕꯗꯣ ꯑꯩꯅ ꯍꯥꯏꯕꯗꯣ ꯁꯦꯝ ꯈꯣꯛꯅꯕ ꯊꯥꯡꯅꯥꯎꯗꯣ ꯄꯨꯔꯛꯑꯣ ꯍꯥꯏꯕꯗꯨꯗ ꯑꯗꯨꯝ
ꯊꯥꯡꯅꯥꯎ ꯍꯥꯏꯌꯦꯅꯦ ꯆꯨꯝꯗ꯭ꯔꯣ ꯊꯥꯡꯅꯥꯎꯅꯦꯁꯦ ꯍꯥꯏꯔꯒ ꯍꯣꯏ ꯆꯨꯝꯕꯗꯤ ꯆꯨꯝꯃꯦ ꯑꯗꯨꯕꯨ ꯍꯥꯏꯔꯣꯏꯗꯕ ꯃꯐꯝꯗ ꯁꯤꯖꯤꯟꯅꯔꯣꯏꯗꯕ ꯃꯐꯝꯗ ꯅꯪꯅ ꯍꯥꯏꯔꯛꯄꯗꯨꯗ ꯌꯥꯝ ꯀꯩꯅꯣ ꯇꯧꯕ ꯏꯇꯣꯞ ꯇꯣꯉꯥꯟꯕ ꯇꯣꯉꯥꯟꯕꯅꯤ ꯑꯦ ꯊꯪꯅꯥꯎ ꯍꯥꯏꯒꯗꯕꯅꯤ ꯍꯥꯏꯔꯣ ꯅꯣꯛꯄꯅꯦ ꯑꯗꯨꯅ ꯑꯗꯨ ꯑꯗꯨꯒꯤ ꯇꯥꯏꯞꯅꯦ ꯍꯧꯖꯤꯛꯀꯤꯗꯣ ꯅꯥꯄꯤ ꯍꯥꯏꯔꯤꯗꯣ
ꯑꯗꯨꯁꯨ ꯃꯥꯟꯕ ꯄꯜꯂꯪꯁꯛ ꯍꯥꯏꯕꯗꯨꯁꯨ ꯃꯥꯟꯕ ꯀꯔꯤ ꯏꯀꯥꯏꯕ ꯅꯍꯥꯟ ꯅꯍꯥꯟ ꯃꯔꯛꯇꯤ ꯍꯥꯏꯕꯤꯔꯝꯅꯤꯅ ꯑꯗꯨ ꯑꯩ ꯀꯥꯎ ꯊꯣꯛꯈ꯭ꯔꯦ
ꯑꯣ ꯏꯟꯖꯥꯡ ꯅꯥꯄꯤ ꯑꯗꯨꯝ ꯂꯩꯔꯒ ꯆꯥꯕ꯭ꯔꯣ
ꯑ ꯌꯦꯟꯁꯥꯡ ꯅꯄꯤꯗꯤ ꯀꯩꯃꯇ ꯂꯩꯗ꯭ꯔꯒꯁꯨ ꯑꯗꯨꯝ ꯆꯥꯏꯗ ꯂꯩꯗꯤ ꯂꯩꯌꯦꯗ ꯑꯗꯨꯕꯨ ꯃꯥꯏ ꯃꯑꯣꯡꯗꯣ ꯇꯣꯉꯥꯟꯅ ꯌꯣꯂ ꯂꯩꯔꯝꯕꯗꯨ ꯍꯥꯎꯕ꯭ꯔꯥ ꯍꯥꯏꯔꯒ ꯍꯥꯎ ꯍꯧꯕꯅꯦ ꯆꯝꯊꯣꯡ ꯑꯣꯏꯅ ꯇꯧꯔꯒ ꯍꯥꯎꯕꯅꯦ ꯅꯪ ꯀꯩꯅꯣ ꯇꯧꯔꯒꯗꯤ ꯇꯦꯁ ꯇꯧꯋꯣ ꯍꯥꯏꯅ ꯃꯄꯨꯟ ꯑꯃ ꯄꯤꯔꯛꯄꯀꯣ ꯑꯗꯒꯤ ꯉꯥꯁꯦ ꯑ ꯑꯀꯪꯕ ꯄꯦꯛꯀꯦꯠ ꯇꯧꯕꯗꯣ ꯇꯨꯔꯦꯟ ꯉꯥ ꯑꯀꯪꯕ ꯄꯦꯀꯦꯠ ꯇꯧꯕꯗꯣ ꯑꯗꯣ ꯑꯗꯨ ꯊꯥꯔꯣ ꯑꯗꯨ ꯊꯥꯔꯗꯤ ꯌꯥꯝ ꯅꯨꯡꯉꯥꯏꯕꯅꯦ ꯍꯥꯎꯕꯅꯦ ꯍꯥꯏꯕꯗꯨꯗ ꯑꯗꯨ ꯂꯧꯔꯗꯤ ꯊꯥꯔꯦ ꯍꯥꯎꯔꯦ ꯆꯔꯦ ꯑꯣ ꯊꯥꯛ ꯑꯦ ꯑꯗꯨꯅꯦꯕ
ꯀꯥꯡꯁꯣꯏꯗꯗꯤ ꯉꯥꯌꯥꯏꯕ ꯊꯥꯛꯄꯁꯦ ꯍꯥꯎꯋꯦ ꯀꯩꯅꯣ
ꯎꯝ ꯑꯗꯨꯅꯦ ꯀꯥꯡꯁꯣꯏꯗ ꯉꯥ ꯑꯌꯥꯏꯕ ꯊꯥꯛꯏꯅꯦ ꯊꯥꯛꯅꯥꯎ ꯍꯥꯏꯗꯣ ꯑꯗꯨꯅꯦꯕ
ꯍꯣꯏ
ꯅꯪꯁꯨ ꯍꯌꯦꯡꯈꯩ ꯊꯪꯅꯥꯎ ꯍꯥꯏꯅ ꯍꯥꯏꯌꯨꯀꯣ
ꯀꯩꯀꯩ ꯌꯦꯟꯖꯥꯡ ꯅꯥꯄꯤ ꯂꯩꯔꯛꯑꯒꯦꯅ
ꯉꯁꯤꯔꯥ
ꯑ ꯅꯠꯇꯦ ꯅꯪ ꯉꯁꯥꯏ ꯌꯦꯟꯖꯥꯡ ꯅꯥꯄꯤ ꯂꯩꯔꯨꯏ ꯍꯥꯏꯕꯗꯣ ꯀꯩꯊꯦꯜ ꯆꯠꯂꯨꯏ ꯍꯥꯏꯕꯗꯣ
ꯀꯣꯕꯤ ꯂꯧꯔꯦ ꯑꯗꯒꯤ ꯅꯥꯀꯨꯞꯄꯤ ꯂꯧꯔꯦ ꯊꯥꯡꯖꯤꯡ ꯂꯧꯔꯦ ꯑꯗꯒꯤ ꯑ ꯑꯁ ꯏꯀꯥꯏꯊꯕꯤ ꯂꯧꯔꯦ ꯑꯗꯒꯤ ꯍꯩ ꯔꯥ ꯈꯔ ꯂꯧꯔꯦ ꯑꯗꯨꯈꯛꯅꯤꯗ
ꯑ ꯅꯣꯏ ꯍꯤꯡꯒꯣꯜꯗꯤ ꯀꯣꯏꯗ꯭ꯔꯣ
ꯍꯤꯡꯒꯣꯜ ꯀꯣꯏꯌꯦ ꯍꯤꯡꯒꯣꯜꯁꯦ ꯚꯤꯟꯁ ꯑ ꯑꯁꯥꯡꯕ ꯖꯥꯠꯇꯨꯀ
ꯎꯝ
ꯍꯋꯥꯏ ꯑꯁꯥꯡꯕ ꯑꯁꯥꯡꯕꯤ ꯍꯥꯏꯕ꯭ꯔꯥ
ꯍꯋꯥꯏ ꯑꯁꯥꯡꯕꯤ ꯄꯣꯡ ꯍꯋꯥꯏ
ꯑꯥ ꯄꯣꯡ ꯍꯋꯥꯏꯃꯛꯇꯤ ꯅꯠꯇꯦ ꯑꯥ ꯑꯗꯣ ꯀꯣꯂꯤ ꯍꯋꯥꯏ ꯑꯔꯥꯡꯕꯤ ꯑꯉꯥꯡꯕꯤ ꯑꯗꯨꯃꯥꯏꯅ ꯇꯧꯕꯗꯣ ꯑꯗꯣ ꯊꯥꯏꯗ ꯊꯥꯕꯕꯨꯗꯤ ꯑꯗꯨ ꯑꯗꯨꯝ ꯆꯥꯔ ꯂꯩꯕꯗꯣ ꯑꯗꯨ ꯈꯛꯇ ꯈꯤꯇꯪ ꯑꯗꯨꯝ ꯆꯥꯕꯗꯤ ꯅꯨꯡꯉꯥꯏꯇꯦꯗꯅ ꯑꯗꯨꯒꯤꯅꯤꯇꯥ
ꯆꯨꯖꯥꯛ ꯀꯩꯀꯥꯗꯤ ꯊꯥꯗ꯭ꯔꯣ
ꯆꯨꯖꯥꯛ ꯊꯥꯏꯌꯦ
ꯎꯝ ꯌꯣꯟꯗ꯭ꯔꯣ
ꯌꯣꯜꯂꯦ ꯌꯣꯟꯕꯗꯤ ꯍꯧꯖꯤꯛ ꯑꯩꯈꯣꯏꯅ ꯊꯥꯕ ꯆꯨꯖꯥꯛꯇꯤ ꯁ꯭ꯋꯤꯠ ꯀꯣꯔꯟ ꯅꯠꯇꯕ ꯑꯇꯣꯞꯄꯗꯤ ꯊꯣꯛꯇ꯭ꯔꯤꯕ ꯀꯔꯤꯌꯦ ꯖꯨꯂꯥꯏꯗꯒꯤꯗꯤ ꯊꯣꯛꯄ ꯍꯧꯔꯅꯤ ꯑꯁꯤ ꯖꯨꯂꯥꯏ ꯂꯣꯏꯔꯝꯗꯥꯏꯗꯀꯣ ꯑꯗꯒꯤꯗꯤ ꯊꯣꯛꯄ ꯍꯧꯔꯅꯤ ꯊꯥꯕ꯭ꯔꯥ
ꯁ꯭ꯋꯤꯠ ꯀꯣꯔꯟꯗꯣ ꯊꯥꯏꯌꯦ ꯍꯟꯗꯛ ꯈꯛꯇꯪ ꯇ꯭ꯔꯥꯏ ꯇꯧꯕ
ꯑꯣ ꯁ꯭ꯋꯤꯠ ꯀꯣꯔꯟꯗꯨꯗꯤ ꯆꯥꯔꯦ ꯊꯥ ꯆ ꯃꯈꯣꯡ ꯌꯥꯟꯕ ꯂꯣꯏ ꯂꯣꯏꯔꯝꯃꯅꯤꯗ ꯊꯥꯕꯗꯣ
ꯅꯣꯏ ꯀꯩꯅꯣ ꯌꯣꯟꯕ ꯂꯣꯏꯈ꯭ꯔꯕꯣ ꯁꯋꯤꯠꯀꯣꯟꯗ
ꯌꯣꯟꯕ ꯂꯣꯏꯈ꯭ꯔꯦ ꯑꯩꯈꯣꯏꯒꯤꯗꯤ
ꯑꯣ ꯌꯥꯝ ꯍꯣꯡꯕ꯭ꯔꯥ ꯇꯥꯡꯕꯗꯨꯗꯣ
ꯂꯨꯄꯥ ꯆꯥꯝꯃꯒꯤ ꯁꯚꯦꯟ ꯍꯥꯏꯕ꯭ꯔꯥ ꯑꯩꯠ ꯍꯥꯏꯕ꯭ꯔꯥ ꯍꯥꯏꯕ ꯑꯃ ꯇꯧꯋꯦ ꯄꯤꯁꯇꯀ
ꯑꯣ
ꯑꯗꯨ ꯌ ꯍꯥꯏ ꯈꯪꯗꯦ ꯇꯥꯡꯕ
ꯄꯥꯝꯕꯤ ꯑꯃꯗ ꯌꯥꯝ ꯄꯥꯟꯗꯕ ꯃꯥꯜꯂꯦꯀꯣ
ꯄꯥꯝꯕꯤ ꯑꯃꯗ ꯑꯅꯤ ꯑꯍꯨꯝ ꯄꯥꯟꯕꯁ ꯈ꯭ꯋꯥꯏꯗꯒꯤ ꯐꯔꯕꯅꯦ ꯑꯗꯣ
ꯑꯧ ꯑꯧ ꯑꯗꯨꯃꯥꯏꯅ ꯍꯥꯏꯌꯦ
ꯎꯝ ꯑꯗꯨꯕꯨ ꯑꯊꯦꯡꯕ ꯆꯥꯛꯍꯥꯎꯒꯤ ꯆꯥꯛꯍꯥꯎꯒꯤ ꯈꯔ ꯊꯦꯡꯂꯞ ꯑꯣꯏꯕ ꯆꯨꯖꯥꯛ ꯑꯍꯥꯎꯕ ꯑꯃ ꯂꯩꯌꯦ ꯑꯗꯨꯗꯤ ꯐꯖꯅ ꯊꯥꯕꯅꯦ ꯑꯗꯨ ꯊꯣꯔꯛꯑꯗꯤ ꯑꯩ ꯄꯤꯒꯦ
ꯑꯩꯉꯣꯟꯗꯔ ꯍꯥꯏꯁꯦ
ꯎꯝ
ꯑꯣ ꯌꯥꯏꯌꯦ
ꯅ ꯅꯪꯁꯨ ꯃꯍꯥꯎ ꯇꯪꯉꯣꯕ ꯑꯁ ꯆꯥꯔꯗꯤ ꯑꯁ ꯗꯥ ꯗꯗꯥꯅ ꯊꯥꯔꯛꯄ ꯆꯨꯖꯥꯛꯁꯤꯗꯤ ꯍꯥꯎꯋꯦꯀꯣ ꯍꯥꯏꯗꯣꯏꯅꯦ
ꯅꯪ ꯂꯥꯛꯀꯗ꯭ꯔꯣ ꯍꯥꯏꯁꯤꯕꯣ
ꯂꯀꯅꯤ ꯀꯩꯅꯣ ꯋꯥ
ꯍꯣꯏ ꯍꯣꯏ ꯍꯣꯏ
ꯂꯥꯛꯇ꯭ꯔꯒꯁꯨ ꯒꯥꯔꯤꯗ ꯑꯗꯨꯝ ꯊꯥꯔꯛꯑꯁꯨ ꯌꯥ ꯑꯗꯨ ꯄꯣꯠꯇꯨꯕꯨ ꯃꯤ ꯑꯥ ꯑꯥ ꯂꯝꯗ ꯂꯩꯕ ꯐꯥꯎꯕꯗ ꯀꯔꯤ ꯑꯗꯨꯝ ꯄꯦꯛꯀꯦꯠ ꯇꯧꯔꯒ ꯑꯗꯨꯝ ꯄꯣꯁꯇ ꯑꯗꯨꯝ ꯊꯥꯕ ꯌꯥꯎꯅꯔꯤꯅꯦꯗ ꯀꯥꯏꯗꯦꯗ ꯑꯗꯨꯕꯨꯗꯤ ꯍꯥꯟꯅ ꯑꯩ ꯀꯔꯤ ꯎꯝ ꯀꯣꯏꯗꯔꯥ ꯃꯐꯝꯗꯣ ꯀꯥꯎꯈ꯭ꯔꯦ ꯑꯗꯨꯗ ꯂꯩꯕ ꯎꯝ ꯇꯝꯄꯥꯛꯇ ꯏꯝꯐꯥꯜꯗ ꯂꯩꯕꯀꯣ ꯑꯗꯨꯗ ꯑꯥ ꯏꯃꯥꯟꯅꯕ ꯑꯃ ꯑꯗꯨꯗ ꯊꯥꯕꯅꯦ ꯅꯥꯁꯄꯥꯇꯤ ꯍꯥꯏꯅ ꯍꯩ ꯑꯃꯗꯣꯀꯣ ꯑꯦꯄꯜ ꯃꯥꯟꯕꯗꯣ ꯑꯣ ꯑꯗꯨ ꯊꯥꯕꯅꯦ ꯀꯥꯔꯇꯨꯟ ꯑꯃꯗꯥ ꯆꯅꯤ ꯆꯍꯨꯝ ꯄꯤꯁ ꯆꯅꯤ ꯆꯍꯨꯝꯃꯨꯛ ꯆꯪꯉꯦꯕꯀꯣ ꯃꯥꯗꯣ ꯑꯗꯨ ꯄꯦꯛ ꯇꯧꯔ ꯐꯖꯅ ꯄꯦꯛ ꯇꯧꯔ ꯑꯩꯅ ꯒꯥꯔꯤꯗ ꯊꯥꯕꯅꯦ ꯃꯥꯅ ꯑꯁ ꯃꯥꯅ ꯍꯔꯥꯎꯕꯗꯣ ꯃꯣꯏ ꯏꯃꯥꯅꯁꯨ ꯍꯥꯏꯔꯛꯑꯦ ꯑꯦ ꯏꯕꯨꯡꯉꯣ ꯅꯪꯒꯤ ꯍꯩꯗꯨ ꯐꯪꯉꯦ ꯅꯨꯡꯁꯥ ꯁꯥꯕꯗ ꯆꯥꯕꯗꯤ ꯀꯗꯥꯏꯗꯒꯤ ꯃꯥꯗꯤ ꯑꯗ ꯀꯔꯤ ꯑꯥ ꯋꯥꯇꯔꯃꯦꯂꯟꯒ ꯆꯥꯅꯤꯡꯗ꯭ꯔꯦ ꯊꯨꯝꯁꯨ ꯊꯨꯝꯕꯅꯦꯕꯀꯣ ꯑꯗꯨꯅ ꯃꯥꯒꯤ ꯊꯥꯕꯤꯕꯅꯦ ꯑꯩꯅ ꯀꯨꯝꯁꯤꯁꯨ ꯊꯥꯔꯛꯑꯣꯗꯤ ꯍꯥꯏꯌꯦ ꯑꯗꯨꯕꯨ ꯆꯠꯄ ꯒꯥꯔꯤꯒꯤꯗꯣ ꯐꯔꯛ ꯇꯥꯕꯀꯣ ꯑꯗꯨꯒꯤ ꯊꯥꯅꯤꯉꯥꯏꯗꯣ ꯑꯩꯅꯁꯨ
ꯇꯤ ꯆꯥꯎꯔꯝꯃꯅꯤ ꯍꯧꯖꯤꯛ ꯅꯥꯁꯄꯥꯇꯤ ꯃꯇꯝ ꯑꯣꯏꯔꯕꯣ
ꯃꯇꯝ ꯑꯣꯏꯔꯦ ꯎꯝ ꯃꯇꯝ ꯑꯣꯏꯔꯦ ꯅꯁ ꯄꯇꯤꯁꯨ ꯃꯥꯒꯤ ꯚꯦꯔꯥꯏꯇꯤ ꯂꯩꯌꯦ
ꯑꯣ
ꯈꯔ ꯀꯔꯤ ꯍꯥꯏꯒꯗ꯭ꯔꯥ ꯊꯦꯡꯕ ꯑꯄꯦꯠꯄ ꯈꯔ ꯄꯦꯠꯄꯗꯨꯗꯤ ꯌꯥꯝ ꯉꯟꯅ ꯆꯥꯕ ꯌꯥꯏ ꯀꯣ ꯗꯣ ꯈꯔ ꯀꯟꯁꯟꯞꯇꯦꯝꯅꯔ
ꯄꯦꯠꯄ ꯍꯥꯏꯗꯤ ꯀꯩꯅꯣ ꯅꯥꯁ
ꯅꯁ ꯑꯊꯣꯠ ꯑꯣ ꯑꯊꯣꯠꯄ ꯑꯀꯟꯕ ꯈꯔ ꯀꯜꯂꯞ ꯑꯣꯏꯕ ꯃꯌꯥꯏꯔꯞ ꯑꯣꯏꯅ ꯀꯟꯕ ꯍꯥꯏꯕ ꯃꯥꯏ ꯀꯣꯕꯔꯗꯨ ꯀꯣ ꯂꯩꯌꯦꯕ ꯃꯈꯜ ꯑꯅꯤ ꯑꯍꯨꯝ ꯂꯩꯌꯦ
ꯑꯗꯨꯅ ꯑꯩꯈꯣꯏꯗ ꯄꯥꯟꯕꯁꯦ ꯖꯦꯛ ꯐ꯭ꯔꯨꯠꯀꯨꯝꯕ ꯖꯦꯛ ꯐ꯭ꯔꯨꯠ ꯂꯩꯌꯦ ꯍꯩꯅꯧꯕꯨꯗꯤ ꯂꯩꯌꯦ ꯗꯨꯕꯨ ꯍꯩꯅꯧꯁꯦ ꯑꯁ ꯇꯤꯟ ꯌꯥꯝ ꯆꯥꯕꯀꯣ ꯃꯅꯨꯡꯗꯀꯣ ꯊꯨꯝꯗꯤ ꯊꯨꯝꯕ ꯌꯥꯝ ꯑꯝ ꯊꯨꯝꯕ ꯇꯤꯟ ꯌꯥꯝ ꯆꯥꯏ ꯑꯗꯨꯅ ꯃꯤꯗ ꯄꯤꯅꯤꯡꯉꯥꯏꯗꯤ ꯈꯔ ꯏꯀꯥꯏꯔꯦ ꯑꯗꯨ ꯗꯨꯅ ꯆꯥꯕ ꯑꯗꯨꯝ ꯃꯔꯨꯞ ꯃꯄꯥꯡꯁꯤꯡ ꯑꯗꯨꯝ ꯆꯥꯕ ꯂꯥꯛꯑꯦꯍꯦ ꯁꯟꯗꯦꯒꯨꯝꯕꯗ ꯍꯩꯩꯅꯧ ꯆꯥꯁꯦꯅ ꯑꯗꯨꯝ ꯂꯥꯛꯑꯦ ꯂꯥꯛꯑꯒ ꯆꯥꯏ ꯕꯨꯗꯤ ꯇꯤꯟ ꯆꯪꯗꯕ ꯈꯔꯕꯨꯗꯤ ꯂꯩ ꯑꯗꯨ ꯃꯅꯨꯡꯗ ꯂꯩꯕꯗꯣ ꯈꯪꯗꯕꯅꯤꯅꯀꯣ ꯅꯍꯥꯟꯗꯣ ꯏꯆꯦꯈꯣꯏꯗ ꯍꯦꯛꯂꯒ ꯏꯆꯦꯈꯣꯏꯗ ꯎꯝ ꯄꯣꯂꯤꯊꯤꯟ ꯑꯆꯧꯕ ꯑꯃ ꯍꯦꯛꯂ ꯄꯤꯕꯅꯤꯅꯦ ꯆꯥ ꯆꯥꯕ ꯌꯥꯗꯦ ꯍꯥꯏ
ꯍꯣꯏ
ꯍꯥ ꯑꯦꯛ
ꯑꯣ ꯅꯥꯁꯄꯥ ꯀꯩꯀꯩ ꯍꯩ ꯔꯥ ꯊꯥꯒꯦ
ꯑꯦ ꯅꯥꯁꯄꯥꯇꯤ ꯂꯩꯑ ꯍꯩꯈꯥ ꯂꯩꯑ
ꯎꯝ
ꯍꯩ ꯑꯆꯧꯕ ꯑꯃ ꯎ ꯃꯥꯎꯒꯤ ꯍꯩꯈꯥꯗꯨꯀꯣ ꯑꯗꯨꯒꯨꯝꯕ ꯂꯩꯌꯦ ꯑꯗꯒꯤ ꯈꯔ ꯄꯤꯛꯄ ꯖꯥꯠꯇꯨ ꯂꯩꯌꯦ ꯁꯤ ꯁ ꯍꯩꯈꯥꯁꯦ ꯍꯩꯈꯥꯗ ꯚꯦꯔꯥꯏꯇꯤ ꯑꯅꯤ ꯂꯩꯌꯦ ꯅꯥꯁꯄꯥꯇꯤ ꯂꯩꯌꯦ ꯑꯦꯄꯜꯁꯦ ꯑꯩꯈꯣꯏꯗ ꯁꯦꯝꯁꯦ ꯄꯥꯜ ꯌꯥꯗꯕ ꯊꯥꯗꯤ ꯊꯥꯏ